ꯂꯣ ꯇꯥꯕ꯭ꯔꯣ
ꯇꯥꯏꯌꯦ
ꯑꯣ ꯇꯧꯔꯤ ꯅꯣꯝꯗꯤ
ꯍꯥꯥ
ꯀꯩꯗꯧ ꯀꯩꯗꯧꯔꯤꯕ꯭ꯔꯥ
ꯐ꯭ꯔꯤꯗ ꯂꯩ ꯅꯪꯗꯤ
ꯑꯩꯗꯤ ꯍꯧꯖꯤꯛ ꯕ꯭ꯔꯦꯛ ꯊꯣꯛꯄꯒꯤ ꯑꯗꯨꯝ ꯂꯩ
ꯀꯔꯤ ꯊꯕꯛ ꯇꯧꯔꯤꯒꯦ
ꯑꯥ ꯑꯩꯔꯣ ꯑꯩ ꯇ꯭ꯔꯦꯅꯤꯡ ꯆꯠꯄ
ꯑꯣ ꯀꯥꯏꯗ ꯂꯩꯒꯦ
ꯑꯥ ꯑꯥ ꯏꯕꯨꯗꯣ ꯑꯗꯨꯝ ꯍꯣꯁꯇꯦꯜꯗ ꯂꯩꯕꯅꯦ ꯑꯩꯗꯤ
ꯑꯣ ꯆꯍꯤꯗꯤ ꯀꯌꯥ ꯁꯨꯔꯒꯦ
ꯑꯩꯔꯣ ꯑꯥ ꯇ꯭ꯋꯦꯟꯇꯤ ꯊ꯭ꯔꯤ
ꯆꯞ ꯃꯥꯟꯅꯩꯩꯅ
ꯑꯣ ꯅꯪꯁꯨ ꯇ꯭ꯋꯦꯟꯇꯤ ꯊ꯭ꯔꯤꯔꯥ
ꯍꯣꯏ ꯑꯁꯤ ꯑꯩꯈꯣꯏ ꯑꯩꯈꯣꯏ ꯂꯦꯡꯒꯥ ꯉꯥꯛꯇ ꯐꯣꯟ ꯇꯧꯕ ꯐꯪꯉꯦꯍꯦ
ꯑ ꯍꯣ ꯍꯣ ꯑꯗꯣ ꯑꯥ ꯅꯪꯗꯤ ꯀꯔꯤ ꯇꯧꯕ꯭ꯔꯥ
ꯑꯩꯗꯤ ꯀꯔꯤꯁꯨ ꯇꯧꯗꯦꯗ ꯑꯗꯨꯝ ꯌꯨꯝ ꯄꯥꯜꯂ ꯐꯝ ꯂꯩ
ꯑꯣ ꯅꯪ ꯌꯨꯝ ꯄꯟꯈ꯭ꯔꯦ
ꯅꯣꯏꯗꯤ ꯂꯩꯁꯥꯔꯤꯕꯅꯤꯅ
ꯑꯥ ꯈꯪꯗꯦꯗ
ꯀꯩ ꯀꯔꯤ ꯂꯝꯗꯩꯅꯣ
ꯑꯩꯔꯣ ꯑꯥ ꯍꯥꯏꯗꯣꯛꯄ ꯅꯨꯡꯉꯥꯏꯇ꯭ꯔꯦ ꯁꯤꯗꯗꯤ
ꯑꯣ
ꯅꯪꯒꯤ ꯑꯉꯥꯡꯒꯨꯝꯕꯗꯤ ꯀꯌꯥ ꯁꯨꯈ꯭ꯔꯕ꯭ꯔꯥ
ꯑꯉꯥꯡ ꯑꯍꯨꯝ ꯁꯨꯔꯦ ꯑꯩ
ꯑꯣ ꯑꯗꯨꯗꯤ ꯅꯪ ꯉꯥꯟꯇꯅ ꯌꯨꯝ ꯄꯟ ꯄꯟꯕ ꯃꯥꯜꯂꯦꯀꯣ
ꯎꯝ ꯉꯟꯇꯥꯅ ꯄꯥꯟꯕꯅꯦ
ꯑꯣ
ꯆꯍꯤ ꯆꯍꯤ ꯇꯔꯥ ꯇꯔꯦꯠ ꯅꯠꯇꯦ ꯀꯔꯤ ꯇꯔꯥ ꯇꯔꯨꯛ ꯇꯔꯥꯅꯤꯄꯥꯟꯗ
ꯑꯥ ꯉꯛꯑꯦ
ꯇꯔꯥ ꯇꯔꯦꯠꯗ ꯄꯥꯜꯂꯦ ꯀ꯭ꯂꯥꯁ ꯇꯦꯟꯗ ꯗꯤꯡꯗ
ꯑꯣ ꯑꯁꯥ ꯅꯪꯗꯤ ꯀ꯭ꯂꯥꯁ ꯐꯖꯥ ꯐꯖꯥꯅꯒ ꯀꯔꯗꯤ ꯐꯥꯒꯗꯕ
ꯎꯝ ꯐꯖꯅ ꯀꯥꯔꯗꯤ ꯐꯥꯗꯧꯕ ꯍꯧꯖꯤꯛꯇꯤ ꯈꯜꯂꯁꯨ ꯎꯄꯥꯏ ꯂꯩꯇꯦ ꯔꯤꯒ꯭ꯔꯦꯠ ꯈꯛꯇ ꯇꯧꯔ ꯑꯗꯨꯝ ꯐꯝ ꯂꯩꯌꯦ
ꯑꯣꯑꯣ
ꯑꯉꯥꯡ ꯂꯩꯕꯁꯨ ꯅꯨꯡꯉꯥꯏꯕꯅꯤꯗ
ꯑꯉꯥꯡ ꯇꯨꯝꯃꯤꯉꯩꯗ ꯇꯧꯔꯒꯦꯅ ꯇꯧꯔꯤꯕꯅꯤ ꯑꯩꯒꯤ ꯊꯕꯛꯁꯦ
ꯑꯝ ꯅꯨꯄꯤ ꯀꯌꯥ ꯅꯨꯄꯥ ꯀꯌꯥꯔ
ꯅꯨꯄꯤ ꯑꯃ ꯅꯨꯄꯥ ꯑꯅꯤ
ꯑꯣ ꯐꯩꯌꯦ ꯅꯨꯄꯥ ꯑꯣꯏꯅ ꯄꯣꯛꯄꯗꯣ
ꯑꯁ ꯌꯥꯝ ꯁꯥꯠꯊꯤꯕꯅ ꯍꯥꯏꯕ ꯉꯝꯗꯦ
ꯑꯩꯗꯤ ꯑꯩꯗꯤ ꯑꯩꯒꯤ ꯏꯆꯥꯗꯣ ꯑꯩꯗꯤ ꯅꯨꯄꯥ ꯑꯣꯏꯅ ꯄꯥꯝꯃꯦ ꯅꯨꯄꯤꯗꯤ ꯄꯥꯝꯃꯦ ꯍꯥꯏꯔꯁꯨ ꯅꯨꯄ ꯄꯥ ꯐꯔꯁꯇꯗꯤ ꯅꯨꯄꯥꯅ ꯑꯣꯏꯅ ꯄꯥꯝꯃꯦ꯫
ꯅꯨꯄꯥ.. ꯐꯔꯁꯒ ꯁꯦꯀꯦꯟꯗ ꯅꯨꯄꯥꯅꯦ꯫ ꯈ꯭ꯋꯥꯏꯗꯒꯤ ꯑꯇꯣꯝꯕꯤꯗꯣ ꯅꯨꯄꯤ
ꯑꯁ ꯑꯗꯨꯗꯤ ꯃꯆꯤꯟ ꯌꯥꯝ ꯀꯜꯂꯅꯤ꯫
ꯃꯣꯏ ꯗꯗꯥ ꯑꯅꯤꯗꯣ ꯃꯣꯏ ꯗꯗꯥ ꯑꯅꯤꯗꯣ ꯑꯁ ꯌꯥꯝ ꯁꯥꯊꯤꯕꯅ ꯍꯥꯏꯕ ꯉꯝꯗꯦ ꯫
ꯑꯉꯥꯡ ꯑꯣꯏꯔꯤꯕꯒꯤ ꯅꯤꯅꯦ
ꯀ꯭ꯂꯥꯁ ꯋꯥꯟꯗ ꯀꯥꯔꯤ꯫
ꯑꯣ ꯀ꯭ꯂꯥꯁ ꯋꯥꯟ ꯀꯥꯈ꯭ꯔꯦ?
ꯎꯝ
ꯑꯣ
ꯑꯅꯤ ꯗꯨꯗꯤ ꯍꯧꯗ꯭ꯔꯤ꯫
ꯑꯣ
ꯇꯨꯝ ꯂꯩꯌꯦ ꯃꯄꯥ ꯃꯅꯥꯛꯇ ꯍꯧꯖꯤꯛ꯫
ꯑꯧ
ꯅꯣꯡ ꯃꯝꯃꯝꯒꯅꯤ ꯅꯣꯏꯗꯁꯨ꯫
ꯍꯥꯥ?
ꯅꯣꯡ ꯃꯝꯃꯝ ꯃꯝꯂꯝꯒꯅꯤꯕ ꯅꯣꯏꯗꯁꯨ꯫
ꯑꯥ ꯅꯠꯇꯦꯗ ꯍꯧꯖꯤꯛ ꯍꯧꯖꯤꯛꯇꯤ꯫
ꯀꯥꯢ ꯀꯥꯏꯗꯅꯣ ꯅꯪꯗꯤ?
ꯎꯝ ꯑꯥ ꯑꯩ ꯇꯦꯛꯁ ꯑꯣꯏꯅ ꯊꯥꯔꯛꯀꯦ꯫
ꯎꯝ ꯎꯝ ꯑꯇꯩꯗꯤ ꯑꯗꯨꯝ ꯍꯥꯏꯗ꯫ ꯍꯥꯏꯕ ꯌꯥꯗ꯭ꯔꯣ? ꯍꯥꯏꯗꯣꯛꯄ ꯌꯥꯗꯕ꯭ꯔꯥ? ꯑꯣ ꯑꯩꯗꯤ ꯈꯪꯗꯦ꯫
ꯍ ꯍꯥ ꯍꯥ
ꯅꯪꯗꯤ ꯈꯨꯟꯗꯔꯥ?
ꯎꯝ ꯈꯨꯟꯗꯅꯤ ꯍꯨꯖꯤꯛ꯫
ꯈꯨꯟꯗꯤ ꯈꯨꯟꯗꯗꯤ ꯅꯨꯡꯉꯥꯏꯔꯝꯒꯅꯤ ꯍꯥꯏꯕꯗꯤ ꯅꯥꯄꯤꯁꯤꯡꯗꯣ ꯑꯗꯨꯝ ꯑꯅꯧ ꯑꯅꯧꯕꯗꯣ ꯑꯗꯨꯝ ꯆꯥꯕꯒꯤ꯫
ꯎꯝ ꯑꯗꯨꯕꯨꯗꯤ ꯑꯗꯨꯝ ꯐꯪꯉꯦ ꯍꯣꯏ꯫
ꯑꯁ ꯍꯣꯁꯇꯦꯜꯗ ꯂꯩꯕꯅꯤꯅ ꯑꯈꯣꯏꯗꯤ ꯑꯁ ꯎꯄꯥꯏ ꯂꯩꯇ꯭ꯔꯦ꯫ ꯍꯤꯡꯖꯥꯡꯗꯣ ꯎꯝ
ꯀꯣꯏꯕ ꯆꯠꯂꯒ, ꯆꯤꯡꯒꯨꯝꯗꯣ ꯈꯪꯕ꯭ꯔꯣ?
ꯎꯝ, ꯈꯪꯗꯦ꯫
ꯃꯣꯁꯔꯨꯝꯗꯣ꯫ ꯃꯣꯁꯔꯨꯝꯗꯣ ꯐꯖꯅ ꯄꯥꯜ ꯂꯩꯌꯦ ꯐꯖ ꯌꯥꯝ ꯍꯦꯛꯂꯛꯄꯅꯤ ꯉꯔꯥꯡꯗꯣ꯫
ꯍꯥꯎꯕꯅꯤ ꯑꯗꯣ꯫
ꯎꯝ ꯁꯤꯡꯖꯨ ꯍꯥꯞꯄꯒ ꯍꯥꯎꯕꯅꯦ꯫
ꯑꯣ ꯁꯤꯡꯖꯨ ꯍꯥꯞꯔ ꯑꯣ ꯁꯤꯡꯖꯨ ꯑꯣꯏꯅꯗꯤ ꯆꯥꯗ꯭ꯔꯤ ꯑꯩꯗꯤ꯫
ꯐꯨꯠꯂꯒ ꯐꯨꯠꯂꯒ ꯉꯥꯔꯤꯒ ꯑꯃꯦꯠꯄ ꯉꯥꯔꯤ ꯑꯃꯦꯠꯄ ꯍꯥꯞꯂꯒ ꯆꯥꯕꯗꯣ꯫ ꯑꯗꯣ ꯍꯥꯎꯕꯅꯤ
ꯑꯩꯗꯤ ꯆꯥꯗ꯭ꯔꯦ ꯁꯤꯡꯖꯨꯒꯨꯝꯕꯗꯤ꯫ ꯑꯧꯡ
ꯅꯆꯤꯟ ꯅꯅꯥꯎ ꯀꯌꯥ ꯁꯨꯕ꯭ꯔꯥ ꯅꯪꯗꯤ
ꯑꯥ ꯑꯩ ꯑꯩꯒꯤ ꯗꯗꯥ ꯑꯃ ꯑꯗꯨꯒ ꯑꯩꯒꯤ ꯏꯆꯦ ꯑꯃ ꯂꯩ
ꯎꯝ
ꯑꯉꯥꯡ ꯎꯝ ꯍꯣ ꯍꯣ
ꯅꯪꯅ ꯈ꯭ꯋꯥꯏꯗꯒꯤ ꯑꯇꯣꯝꯕꯔꯥ ꯇꯣꯝꯕꯤꯔꯥ
ꯑꯍꯥ ꯑꯇꯣꯝꯕꯤꯅꯦ
ꯇꯣꯝꯕꯗꯤ ꯅꯨꯡꯉꯥꯏꯕꯅꯤꯍꯦ
ꯑꯩ ꯍꯦꯛ ꯈꯡꯗ꯭ꯔꯦꯗ
ꯑꯇꯣꯝꯕꯤꯗꯤ ꯃꯍꯥꯔꯥꯅꯤ ꯁꯥꯕꯅꯦ
ꯑꯩꯗꯤ ꯁꯥꯗꯦ
ꯑꯩꯈꯣꯏꯗꯨꯁꯨ ꯇꯧꯋꯦꯕ꯫
ꯑꯥ ꯍꯥ
ꯑꯩꯈꯣꯏꯗꯤ ꯅꯨꯄꯤ ꯉꯥꯛꯇꯅꯦ ꯅꯨꯄꯤ ꯃꯉꯥ ꯑꯣꯏꯕꯗꯣ ꯑꯩꯒꯤ ꯏꯆꯟꯅꯨꯨꯄꯤ꯫ ꯈ꯭ꯋꯥꯏꯗꯒꯤ ꯑꯇꯣꯝꯕꯤꯗꯣ ꯍꯥꯏꯕ ꯏꯟꯗ꯭ꯔꯦ꯫
ꯑꯥ ꯍꯣ ꯍꯣ
ꯂꯣꯏꯟ ꯂꯨꯅ ꯇꯧꯕꯅꯤꯅꯀꯣ꯫
ꯎꯝ ꯗꯨꯅꯦ ꯑꯗꯨꯝ ꯎꯝ ꯍꯥꯏꯕꯗꯤ ꯑꯗꯨꯝ ꯑꯩꯅ ꯑꯗꯨꯝꯃꯥꯏꯅ ꯑꯁꯤ ꯄꯥꯝꯃꯦ ꯑꯁꯤ ꯄꯥꯝꯃꯦ ꯍꯥꯏꯕꯗꯣ ꯑꯗꯨꯝ ꯂꯩꯔꯛꯑꯦꯕ꯫ ꯑꯗꯨ ꯑꯣꯏꯕꯗꯤ ꯈꯔꯥꯗꯤ ꯂꯩꯌꯦ ꯫ ꯑ ꯌꯥꯝ ꯑꯗꯨꯅꯅꯦ ꯑꯩ ꯉꯁꯥꯏ ꯍꯥꯏꯕꯗꯣ ꯑꯇꯣꯝꯕꯤꯗꯤ ꯈꯔ ꯇꯧꯕꯅꯦꯅ
ꯑꯇꯣꯝꯕꯤ ꯃꯒꯨꯟꯗꯤ ꯈꯔ ꯂꯩꯌꯦꯕ
ꯍꯥ ꯃꯒꯨꯟꯗꯤ ꯈꯔ ꯂꯩ꯫
ꯍꯩꯍꯥ
ꯅꯣꯏꯁꯨ ꯅꯣꯡ ꯐꯥꯗꯣꯛꯇꯤ ꯑꯗꯨꯝ ꯀꯣꯏꯔꯛꯑꯣꯅ ꯑꯩꯈꯣꯏꯗ ꯅꯣꯡ ꯐꯥꯗꯣꯛ꯫
ꯏ ꯀꯣꯏꯔꯛꯀꯦ ꯍꯣꯏ ꯇꯨꯡꯄꯥ ꯈꯥꯃꯣꯒꯣ ꯊꯥꯟꯗꯤꯖꯥ ꯀꯣꯏꯔꯛꯀꯦ
ꯎꯝ ꯀꯣꯏꯔꯛꯑꯣ ꯀꯣꯏꯔꯛꯑꯣ
ꯍꯧꯖꯤꯛ ꯑꯩꯅ ꯍꯥꯏꯔꯤꯗꯣ ꯌꯥꯗꯕ ꯖꯥꯠꯂꯥ
ꯑ ꯑ ꯎꯝ
ꯁꯤ ꯑꯩꯥꯁꯨ ꯌꯥꯔꯔꯣꯏꯍꯦ ꯃꯐꯝ ꯑꯃꯗ ꯆꯠꯊꯣꯛꯀꯦ
ꯑꯥ ꯑꯥ ꯌꯥꯏ ꯌꯥꯏ ꯅꯣꯏꯗꯤ ꯅꯦꯠ ꯐꯥꯎꯕ꯭ꯔꯥ
ꯅꯦꯠꯕꯨꯗꯤ ꯍꯧꯖꯤꯛꯄꯨꯗꯤ ꯑꯗꯨꯝ ꯅꯨꯡꯉꯥꯏꯌꯦ ꯍꯣꯏ
ꯑꯦ ꯑꯩꯈꯣꯏꯗꯤ ꯈꯪꯗꯦ ꯚꯗꯤꯑꯣꯒꯨꯝꯕ ꯌꯦꯡꯔꯗꯤꯀꯣ ꯐꯩꯌꯦꯕ ꯑꯗꯨꯝ ꯀꯣꯜ ꯇꯧꯔꯗꯤ ꯑꯥꯏ ꯅꯦ ꯅꯦꯠꯇꯣ ꯅꯨꯡꯉꯥꯏꯇꯦ
ꯎꯝ ꯅꯦꯠꯕꯨꯗꯤ ꯍꯧꯖꯤꯛ ꯍꯟꯗꯛꯄꯨꯗꯤ ꯑꯗꯨꯝ ꯅꯨꯡꯉꯥꯏꯗ
ꯐꯥꯏꯚ ꯖꯤ ꯊꯣꯛꯄꯗꯣ ꯑꯗꯨꯝ ꯀꯣꯜ ꯇꯧꯔꯗꯤ ꯐꯣꯔ ꯐꯣꯔ ꯖꯤ ꯑꯣꯏꯅ ꯗꯨꯝ ꯊꯣꯛꯑꯦꯕ
ꯎꯝ
ꯅꯥꯇꯣꯟ ꯅꯨꯡꯉꯥꯏꯇꯦ
ꯎꯝ ꯅꯪꯗꯤ ꯀꯨꯏꯔꯕ ꯁꯤ ꯄꯥꯏꯕ
ꯑ ꯎꯝ ꯑꯩꯗꯤ ꯀꯨꯏꯔꯦ
ꯈꯔꯗꯤ ꯆꯪꯂꯝꯒꯅꯤꯍꯦ ꯑꯗꯨꯗꯤ
ꯍꯥ ꯍꯥ
ꯆꯪꯗꯤ ꯆꯪꯕ꯭ꯔꯣ
ꯑꯥ
ꯑꯩꯗꯤ ꯉꯁꯤꯅ ꯍꯧꯕꯅꯤ
ꯑꯣ ꯑꯗꯣ ꯑꯩꯉꯣꯟꯗ ꯑꯩꯉꯣꯟꯗ ꯇꯦꯛ ꯊꯥꯔꯛꯑꯣ
ꯎꯝ ꯎꯝ ꯌꯥꯌꯦ
ꯅꯝ ꯀꯣꯜ ꯇꯧꯔ ꯑꯗꯨꯝ ꯌꯥꯏꯅ
ꯔꯣꯡꯃꯩ ꯂꯣꯟ ꯉꯥꯡꯕ ꯈꯪꯕ꯭ꯔꯥ
ꯑꯥ
ꯑꯗꯨꯝ ꯊꯥꯔꯛꯀꯦ ꯔꯣꯡꯃꯩꯗ
ꯎꯝ ꯑꯩ ꯔꯣꯡꯃꯩꯅꯦ
ꯑꯉꯥꯡ ꯍꯧꯕꯅꯤꯅ ꯀꯣꯜ ꯑꯗꯨꯝ ꯇꯧ ꯂꯩꯅꯦ ꯑꯃꯗꯣ
ꯂꯣꯏꯗ꯭ꯔꯤꯐꯥꯎ ꯄꯥꯏꯈꯠꯂꯣꯏ
ꯇꯣꯝꯕꯤ ꯑ ꯅꯪꯒꯤ ꯑꯉꯥꯡ ꯑꯇꯣꯝꯕꯤꯗꯤ ꯆꯍꯤ ꯀꯌꯥ ꯁꯨꯈ꯭ꯔꯕ꯭ꯔꯥ
ꯆꯍꯤ ꯑꯅꯤ ꯁꯨꯗꯧꯔꯦ
ꯑꯣ
ꯑꯒꯁ ꯑꯒ ꯍꯧꯖꯤꯛ ꯖꯨꯂꯥꯏ ꯑꯥꯒꯁ ꯇꯥꯡ ꯀꯨꯟ ꯊꯣꯛꯂꯛꯑꯗꯤ ꯆꯍꯤ ꯑꯅꯤ ꯁꯨ
ꯑꯣ ꯑꯗꯨꯗꯤ ꯀꯨꯏꯗ꯭ꯔꯦ ꯑꯥ ꯀꯨꯏꯗ꯭ꯔꯦ ꯇ ꯑꯗꯨꯗꯤ ꯑ ꯀ꯭ꯂꯥꯁ ꯁ꯭ꯀꯨꯜ ꯀꯥꯕ ꯍꯧꯔꯅꯤ
ꯑꯩꯈꯣꯏꯒꯤꯁꯦ ꯂꯥꯎꯠ ꯏꯁꯄꯤꯀꯔ ꯊꯝꯕ ꯌꯥꯔꯣꯏꯗꯕ ꯖꯥꯠꯂꯥ
ꯑꯥ ꯌꯥꯗꯦ ꯑꯁꯤꯗꯗꯤ ꯑꯗꯨ ꯑꯗꯨꯝ ꯑꯣꯏꯅ ꯊꯝꯃꯣ
ꯃꯈꯣꯟ ꯇꯥꯗ꯭ꯔꯦ ꯁꯨꯃꯥꯏꯅ
ꯑꯩꯅ ꯍꯥꯏꯕ ꯇꯥꯗꯦ
ꯕꯦꯛ ꯊꯣꯛꯄꯗꯤ ꯌꯥꯕ꯭ꯔꯥ
ꯑ ꯍꯣꯏ ꯌꯥꯏ ꯌꯥꯏ
ꯅꯪꯗꯤ ꯉꯔꯥꯡꯗꯤ ꯀꯗꯥꯏꯗ ꯆꯠꯄ꯭ꯔꯥ
ꯇꯨꯝ ꯀꯣꯟꯅ ꯃꯦꯁꯦꯖꯇꯤ ꯑꯗꯨꯝ ꯊꯥꯅ ꯊꯥꯅꯔꯁꯤꯀꯣ
ꯍꯣꯏ ꯍꯣꯏ ꯍꯣꯏ ꯌꯥꯏ ꯌꯥꯏ
ꯈꯣꯏꯅꯤꯒꯤꯁꯦ ꯂꯣꯏꯁꯨ ꯂꯣꯏꯒꯗꯧꯔꯤꯕ
ꯎꯝ
ꯑꯉꯥꯡ ꯇꯨꯝꯃꯤꯉꯩꯗꯒ ꯇꯧꯒꯦꯅ ꯇꯧꯔꯒ
ꯃꯩꯌꯥꯏꯗ ꯑꯃꯨꯛ ꯍꯧꯒꯠꯂꯛꯑꯦ꯫
ꯀꯥꯞꯄ꯭ꯔꯗꯤ ꯅꯨꯡꯉꯥꯏꯒꯅꯤ꯫
ꯄꯨꯝꯄꯥ ꯂꯩꯕꯅꯤꯅ ꯊꯣꯛꯄ ꯇꯧꯁꯅꯨ ꯃꯣꯏ꯫
ꯅꯪꯒꯤ ꯅꯨꯄꯥꯗꯤ ꯀ꯭ꯔꯤ ꯊꯕꯛ ꯇꯧꯕ꯭ꯔꯥ꯫
ꯄꯥꯁꯨ ꯀꯔꯤꯁꯨ ꯇꯧꯗꯦꯕ ꯇꯦꯗ ꯇꯨꯝ ꯏꯟꯖꯤꯟ ꯄꯥꯏꯔꯒ ꯂꯧ ꯈꯣꯏꯕ ꯀꯔꯤ ꯊꯕꯛ ꯑꯐꯪ ꯑꯐꯪꯕ ꯑꯗꯨꯝ ꯀꯩꯅꯣ ꯇꯧꯔ ꯂꯩ꯫
ꯍꯟꯗꯛꯇꯤ ꯂꯧ ꯃꯇꯝꯅꯤꯅ ꯏꯟꯖꯤꯟ ꯇꯣꯏꯅ ꯄꯥꯏ ꯃꯥ ꯉꯁꯤ ꯋꯥꯏꯌꯦꯅ ꯌꯨꯝꯗ ꯄꯣꯊꯥꯔ ꯂꯩꯕ꯫
ꯑ ꯑꯩꯈꯣꯏ ꯑꯩꯈꯣꯏꯒꯤ ꯑ ꯆꯥꯛꯅ ꯇꯟ ꯁꯦꯝꯕꯗꯣ꯫
ꯍꯥꯥ꯫
ꯑꯩꯈꯣꯏꯒꯤ ꯆꯥꯛꯅ ꯑꯩꯈꯣꯏꯒꯤ ꯑ ꯆꯥꯛꯅ ꯇꯟ ꯁꯦꯟꯕꯗꯣ ꯑꯦ ꯑꯗꯣ ꯆꯥꯅꯤꯡꯉꯦ ꯑꯩꯗꯤ꯫
ꯑꯩꯗꯤ ꯀꯌꯥ ꯄꯥꯝꯗꯦꯗ꯫
ꯑꯦ ꯑꯩꯗꯤ ꯄꯥꯝꯃꯦ꯫
ꯑꯩꯅ ꯁꯦꯝꯕꯗꯤ ꯆꯥꯗ꯭ꯔꯦ ꯑꯩꯗꯤ ꯃꯤꯅ ꯁꯦꯝꯕꯗꯤ ꯈꯔ ꯈꯔ ꯆꯥꯏꯌꯦ꯫
ꯀꯔꯤꯒꯤꯔꯥ ꯍꯥꯎ
ꯅꯠꯇꯦ ꯁꯦꯝꯕꯗꯣ ꯁꯦꯝꯕ ꯀꯥꯟꯗꯨꯗꯒꯤ ꯂꯣꯏꯅ ꯆꯥꯅꯤꯡꯕ ꯐꯥꯎ ꯄꯣꯛꯇ꯭ꯔꯦꯕ꯫ ꯃꯅꯝ ꯅꯝꯕꯗꯣ ꯅꯣꯏꯁꯨ ꯇꯧꯒꯅꯤ ꯑꯩꯈꯣꯏꯅ ꯁꯦꯝꯕꯗꯤ ꯆꯥꯔꯔꯣꯏ ꯃꯤꯅ ꯁꯦꯝꯒ ꯄꯤꯔꯗꯤ ꯈꯔꯗꯤ ꯆꯥꯒꯅꯤ ꯑꯗꯨꯒ ꯆꯥꯔꯁꯨ ꯑꯃꯗꯒꯤ ꯍꯦꯟꯅ ꯆꯥꯕ ꯉꯝꯗꯦ꯫
ꯑꯗꯨ ꯑꯣꯏꯕꯅꯤꯗ ꯑꯩꯗꯤ ꯑ ꯎꯝ ꯁꯥꯕ ꯀꯥꯟꯗꯗꯤ ꯆꯥꯅꯤꯡꯗꯦ꯫
ꯎꯝ꯫
ꯏꯪꯕ ꯀꯥꯟꯗꯀꯣ꯫
ꯎꯝ꯫
ꯍꯦꯟꯅ ꯃꯍꯥꯎ ꯊꯣꯛꯑꯦꯕ꯫
ꯎꯝ꯫ ꯑꯗꯨꯕꯨꯗꯤ ꯌꯥꯝ ꯂꯩꯗ ꯈꯣꯏꯗꯗꯤ꯫
ꯂꯣꯏ ꯄꯥꯏꯅꯥꯏꯌꯦꯕ ꯅꯣꯏꯗꯁꯨ ꯂꯩꯔꯝꯒꯅꯤ꯫
ꯎꯝ ꯈꯪꯗꯦꯗ ꯑꯁꯤꯗꯗꯤ꯫
ꯎꯝ꯫
ꯈꯨꯟꯗ ꯆꯠꯂꯗꯤ ꯎꯝ꯫
ꯇꯝꯄꯥꯛ ꯂꯧꯒꯤꯗꯨꯅ ꯈꯔ ꯊꯣꯠꯄꯅꯦ꯫
ꯑꯣ꯫
ꯑꯗꯨꯒꯨꯝ ꯍꯥꯎꯕꯕꯨꯗꯤ ꯑꯩꯈꯣꯏ ꯀꯥꯡꯂꯧꯗꯩꯅ ꯍꯥꯎꯕꯅꯤ꯫
ꯎꯝ ꯑꯗꯨꯅꯦ꯫
ꯃꯅꯝ ꯀꯌꯥ ꯊꯣꯛꯇꯕꯅꯦꯕ ꯇꯝꯄꯥꯛ ꯂꯧꯒꯤꯗꯣ꯫
ꯑꯣ ꯈꯪꯗꯦ ꯇꯦꯁ ꯇꯧꯔꯛꯇ꯭ꯔꯤ꯫ ꯇꯨꯒꯤ꯫ ꯑꯗꯨꯒ ꯑꯥ ꯂꯧꯕꯨꯛꯇꯀꯣ꯫
ꯎꯝ꯫
ꯉꯥ ꯉꯥ ꯂꯧꯕꯗꯣ ꯉꯥꯔꯥ ꯅꯠꯇ꯭ꯔꯥꯒ ꯊꯔꯣꯏꯔꯥ
ꯎꯝ
ꯑꯗꯣꯝ ꯑꯩꯗꯤ ꯑꯗꯨꯝ ꯂꯧꯅꯤꯡꯉꯦꯕ
ꯎꯝ ꯅꯨꯡꯉꯥꯏꯕꯅꯦ ꯍꯣꯏ
ꯍꯣꯏ ꯈꯨꯟꯕꯗꯨꯔꯣ
ꯑꯥ ꯍꯣꯏ ꯊꯔꯣꯏ ꯈꯨꯟꯕꯗꯣ
ꯂꯣꯏ ꯂꯧꯕꯨꯛ ꯂꯣꯏꯅꯃꯛꯇꯤ ꯂꯩꯇꯦ ꯑꯗꯨꯕꯨ ꯄꯥꯠꯀꯤ ꯂꯧꯕꯨꯛꯀꯨꯝꯕꯗꯨ ꯑꯗꯨꯗꯗꯤ ꯂꯩꯕ ꯂꯩꯕꯖꯥꯠꯅꯤ ꯄꯥꯔꯠ ꯇꯨ